ꯑꯣ ꯇꯥꯔꯦ ꯇꯥꯔꯦ ꯀ ꯂꯩꯔꯒꯦ
ꯑꯩ ꯁꯨꯝ ꯇꯧꯔꯛꯑꯝꯃꯤꯅꯤꯅꯦ
ꯑꯝ ꯀꯣꯁꯤ ꯑꯩꯈꯣꯏꯒꯤ ꯅꯣꯡ ꯇꯥꯕ꯭ꯔꯥ ꯅꯣꯏꯔꯝꯗꯗꯤ ꯅꯣꯡ ꯀꯟꯅ ꯇꯥꯏ ꯑꯩꯈꯣꯏ ꯁꯤꯁꯤꯗ
ꯍ ꯑꯩꯈꯣꯏꯁꯨ ꯈꯔ ꯇꯥꯔꯦ
ꯑꯣ
ꯑꯉꯥꯡꯈꯩꯗꯤ ꯁ꯭ꯀꯨꯜ ꯆꯠꯈ꯭ꯔꯕ
ꯑꯥꯎ ꯁꯀꯨꯜ ꯆꯅꯈꯔꯤ
ꯀꯥꯟ ꯁ꯭ꯀꯨꯜ ꯑꯃꯨꯛ ꯍꯧꯔꯕꯅꯤꯅ ꯊꯕꯛ ꯈꯔꯃꯨꯛ ꯂꯩꯅꯔꯦ
ꯑ ꯑꯈꯣꯏ ꯍꯟꯗꯛ ꯂꯥꯛꯇꯣꯏꯔꯤꯕ ꯁꯟꯗꯦ ꯅꯨꯃꯤꯠꯁꯦ
ꯎꯝ
ꯁꯤꯗ ꯂꯥꯏꯐꯝ ꯁꯨꯝ ꯂꯩꯕꯁꯤꯡꯗꯣ ꯀꯣꯏ ꯆꯠꯂꯨꯁꯦꯅ ꯍꯥꯏꯅꯔꯤ ꯑꯉꯥꯡ ꯩꯗꯣ ꯌꯥꯎꯅꯤꯡꯕ꯭ꯔꯅ ꯍꯪꯂꯉꯛꯏꯅꯦ
ꯎꯝ ꯑꯌꯥꯝ ꯌꯥꯎꯅꯤꯡ ꯑꯩꯒꯤ ꯏꯆꯥ ꯅꯨꯄꯤꯗꯨꯗꯤ ꯈꯔ ꯑꯗꯨꯝꯕꯗꯣ ꯌꯥꯎꯅꯤꯡꯉꯤ ꯍꯥꯏꯠ ꯀꯔ ꯄꯥꯝꯗꯦꯅ ꯀꯣꯏꯕ ꯁꯨꯃꯥꯏꯅ ꯆꯠꯄꯁꯦ
ꯌꯥ ꯐ ꯑꯗꯨꯅ ꯈꯔ ꯐꯥꯎꯒꯗꯤ
ꯀꯣꯏꯕ ꯀꯣꯏꯕ ꯄꯪꯆꯠꯇ ꯇꯧ ꯁꯔꯨꯛꯄꯗꯤ ꯂꯥꯏꯐꯝ ꯑꯩꯈꯣꯏ ꯃꯩꯇꯩꯒꯤ ꯂꯥꯏꯐꯝ ꯂꯩꯕꯁꯤꯡꯁꯦ ꯌꯥꯝ ꯃꯨꯟꯅ ꯀꯥꯏ ꯀꯥꯏ ꯂꯩꯔꯤꯅꯣ ꯈꯪꯗꯦ ꯑꯗꯨꯒꯤ
ꯑꯣ ꯈꯪ ꯜ ꯀꯔꯤ ꯑꯣꯏꯣꯏ
ꯈꯪꯕ ꯑꯣꯏꯅ ꯀꯣꯏꯕ ꯆꯠꯂꯨꯁꯦꯅ ꯍꯥꯏꯅꯕ
ꯌꯥꯝ ꯐꯩ ꯅꯣꯡꯃꯥꯏꯖꯤꯡꯗ
ꯑ
ꯐꯩ ꯐꯩ ꯆꯊꯣꯛꯀꯗ
ꯃꯥꯔꯖꯤꯡꯒꯨꯝꯕ ꯑꯗꯒꯤ ꯁꯅꯥꯃꯍꯤꯒꯨꯝꯕ ꯑꯗꯒꯤ ꯀꯩꯅꯣꯗꯤ ꯌꯥꯗ꯭ꯔꯥ ꯑꯩꯈꯣꯏ ꯍꯋꯥꯏ ꯆꯠ ꯄꯗꯗꯤ ꯁꯦꯔꯧꯒꯤ ꯋꯥꯡꯕ꯭ꯔꯦꯟꯒ ꯈꯣꯏꯔꯝꯃꯦꯕ
ꯎꯝ ꯑꯗꯨꯕꯁꯨ ꯌꯥꯔ꯭ꯔꯣ ꯍꯧꯖꯤꯛꯇꯤ ꯐꯅ ꯀꯟꯗꯤꯁꯟꯁꯤꯅ ꯍꯟꯗꯒꯤ
ꯅꯍꯥꯟꯋꯥꯏ ꯏꯕꯣꯡ ꯕꯨꯔꯤꯡꯒ ꯈꯨꯔꯨꯝ ꯆꯠꯄꯗꯤ ꯑꯁ ꯇꯨꯔꯦꯟꯗꯒ ꯏꯔꯨꯖꯔꯒ ꯂꯣꯏꯔꯒ ꯆꯪꯒꯗꯧꯅꯦꯅ ꯐꯤꯔꯣꯜ ꯄꯨꯔꯒ ꯏꯔꯨꯖꯔꯦ ꯇꯨꯔꯦꯟꯗꯨꯗ ꯐꯤꯔꯣꯜꯗ ꯍꯨꯟꯗꯣꯛꯑꯝꯃꯦ ꯑꯗꯨꯒ ꯑꯃꯨꯛ ꯆꯪꯉꯤꯅꯦ ꯂꯥꯏꯐꯝꯗꯨꯗ
ꯑꯣꯐ
ꯑꯗꯣ ꯃꯥꯁꯦ ꯃꯥꯁꯦ ꯃꯇꯤꯛꯅꯤꯉꯥꯏꯗꯤ ꯌꯥꯝ ꯀꯟꯕ ꯂꯥꯏ ꯑꯣꯏꯕꯖꯥꯠꯅꯤ
ꯇꯝ
ꯑꯩꯈꯣꯏꯅ ꯆꯠꯄ ꯃꯇꯝꯗꯨꯗꯗꯤ ꯏꯁꯤꯡ ꯑꯗꯨꯝ ꯈꯔꯁꯨ ꯆꯥꯎꯔꯤꯕ
ꯎꯝ ꯃꯗꯨꯒꯤ ꯊꯣꯟꯗ ꯌꯥꯝ ꯁꯥꯡꯉ ꯍꯥꯏ
ꯑꯗꯩ ꯃꯥꯔꯖꯤꯤꯡꯗꯨ ꯆꯠꯂꯨꯔꯦ ꯃꯃꯥꯡꯗ ꯑꯩꯈꯣꯏꯒꯤ ꯍꯧꯖꯤꯛꯇꯤ ꯌꯥꯝ ꯐꯖꯅ ꯁꯦꯝꯃꯦꯗꯅ
ꯎꯝ
ꯁꯣꯝ ꯅꯥꯀꯟꯗꯅ ꯃꯥꯒꯤ ꯁꯒꯣꯜ ꯃꯨꯔꯇꯤ ꯁꯥꯔꯒ ꯌꯦꯡꯐꯝꯒ ꯊꯝꯗꯅ
ꯑꯗꯣ ꯃꯣꯏꯒꯤ ꯏꯂꯦꯛꯇ꯭ꯔꯤꯛꯀꯤ ꯑꯩꯈꯣꯏꯒꯤ ꯃꯩ ꯃꯩ ꯆꯪꯕ꯭ꯔꯥ ꯆꯪꯗꯕ꯭ꯔꯥ ꯈ ꯐꯪꯗꯦꯅꯦ ꯁꯨꯃꯥꯏꯅ ꯊꯧꯔꯤ ꯃꯥꯟꯕꯤ ꯑꯃ ꯇꯤꯡꯉꯒ ꯑꯩꯈꯣꯏꯒꯤ ꯇꯣꯡꯉꯒ ꯆꯤ ꯅꯗꯕꯩ ꯇꯥꯏꯞ ꯇꯧꯕꯗꯣ
ꯎꯝ ꯎꯝ
ꯑꯗꯨꯗꯨ ꯁꯦꯝꯅꯦꯗꯤ ꯍꯥꯏꯍꯧꯕꯅꯦ ꯃꯣꯏꯗꯣ ꯂꯣꯏꯔꯕ ꯂꯣꯏꯗ꯭ꯔꯤꯕ ꯑꯥꯎ
ꯎꯝ ꯑ ꯑꯗꯨ ꯑꯣ ꯁꯤꯒꯦ ꯅꯪ ꯂꯣꯏꯔꯀ꯭ꯔꯗꯤ ꯃꯌꯥꯝꯗ ꯑꯦꯅꯥꯎꯟꯁ ꯇꯧꯊꯣꯔꯛꯀꯗꯧꯅꯤ ꯂꯣꯏꯔꯝꯅꯤꯣꯏ ꯑꯗꯨꯅ ꯇꯗꯨ ꯇꯍꯏ ꯇꯗꯤꯍꯥꯏ ꯀ
ꯑꯗꯨꯨꯝꯩ ꯆꯪꯕ ꯆꯥꯂꯣ
ꯃꯩ ꯆꯪꯉꯤꯅꯦ ꯎꯝ
ꯑꯁ ꯑꯩꯗꯤ ꯑꯩꯈꯣꯏ ꯃꯅꯤꯄꯨꯔꯒꯤ ꯃꯩꯁꯤꯗꯗꯤ ꯀꯤꯖꯩ ꯃꯗꯨ ꯇꯣꯡꯕ
ꯑꯗꯨ ꯐꯝꯕ ꯀꯩꯩꯅꯣꯒꯨꯝꯕꯅꯤꯗ ꯑꯩꯈꯣꯏꯒꯤ ꯕꯦꯒꯞ ꯂꯩꯗꯣꯏꯅꯤ ꯎ ꯃꯔꯛꯇ ꯂꯦꯞꯈ꯭ꯔꯗꯤꯦ
ꯑꯣꯥ
ꯃꯣ ꯋꯥꯔꯣ ꯁꯦꯂꯍꯟ ꯃ
ꯑꯩꯈꯣꯏ ꯃꯅꯤꯄꯨꯔꯗ ꯂꯤꯞ ꯄꯥꯟꯕ
ꯎꯝ
ꯃꯌꯥ ꯈꯥꯡꯇꯠꯇ ꯃꯩ ꯃꯨꯠꯊꯣꯛꯈ꯭ꯔꯗꯤ ꯇꯣꯛꯑꯦ
ꯎꯝ ꯑꯅꯦ
ꯑꯗꯒꯤ ꯀꯩꯅꯣꯒꯤ ꯁꯅꯥꯃꯍꯤꯒꯤꯗꯤ ꯆꯠꯇ꯭ꯔꯤ
ꯀ ꯀꯗ ꯆꯠ
ꯑꯩꯈꯣꯏꯁꯨ ꯌꯥꯝ ꯀꯟꯅ ꯆꯠꯇ꯭ꯔꯤ ꯑꯗꯣ ꯊꯥꯏꯅ ꯂꯥꯏꯐꯝ ꯃꯥꯄꯟ ꯈꯔꯣꯝ ꯆꯠꯄꯗ ꯀꯥꯏꯅ ꯆꯠꯂꯨꯔꯦ ꯃꯨꯗꯨꯝ ꯃꯍꯥꯗꯦꯕ ꯆꯠꯂꯨꯔꯦ
ꯎꯝ
ꯑꯗꯩ ꯁꯦꯔꯧ ꯌꯧꯔꯨꯔꯦ
ꯎꯝ
ꯀ ꯀꯥꯏꯔꯅꯣ ꯌꯥꯝ ꯆꯠꯂꯨꯕ ꯃꯤꯍꯦꯛ ꯀꯪꯂꯥ ꯆꯪꯉꯝꯕ꯭ꯔꯥ
ꯎꯝ ꯀꯗꯁꯨ ꯀꯪꯂꯪꯂ ꯅꯠꯇ꯭ꯔꯌꯥ
ꯑꯧ ꯌꯥꯎ ꯆꯪꯉꯨꯁꯦꯅ ꯍꯥꯏꯅꯕꯅꯦ
ꯎꯝ
ꯅꯣꯡꯁꯤꯅ ꯇꯧꯨꯁꯤꯕꯨ ꯑꯉꯥꯡ ꯄꯨ ꯌꯥꯗꯣꯔꯤꯅ ꯈꯪꯗꯦ ꯇꯧꯔꯨꯔꯤꯁꯤ
ꯎꯝ ꯃꯣꯏꯅ ꯑꯩꯈꯣꯏꯒꯤ ꯇꯤꯝ ꯑꯃ ꯂꯩꯔꯤ ꯃꯣꯏ ꯑꯉꯥꯡꯈꯩꯅ ꯁꯥꯏꯀꯜ ꯊꯧꯕ ꯇꯤꯝ ꯑꯃ ꯅꯍꯥꯟ ꯀꯩꯅꯣ ꯋꯀꯤꯡ ꯆꯠꯄ ꯇꯤꯝ ꯑꯃ ꯃꯣꯏ ꯍꯥꯏꯅ ꯑꯁ ꯎꯝ ꯁꯤ ꯅꯠꯇꯕ ꯁꯟꯗꯦꯒꯨꯝꯕ ꯑꯃꯗ ꯑꯉ ꯁꯥꯏꯀꯜꯗ ꯆꯥꯅ ꯊꯛꯅ ꯄꯨꯔꯒ ꯑꯨꯛꯇꯪ ꯑꯔꯥꯞꯄ ꯃꯐꯝ ꯃꯣꯏꯔꯥꯡꯒꯨꯝꯕ ꯀꯩꯒꯨꯝꯕ ꯀꯣꯏꯔꯁꯦ ꯀꯟꯅ ꯍꯥꯏꯕꯅꯤ
ꯎꯝ ꯅꯪ ꯅꯣꯏꯕꯨ ꯃꯣꯏꯔꯥꯡꯃꯨꯛ ꯊꯣꯡꯉꯝꯗꯣꯔꯤꯕ꯭ꯔꯥ
ꯑꯗꯨꯅꯤ ꯑꯩꯈꯣꯏꯒꯤ ꯑꯍꯟ ꯈꯔ ꯑꯅꯥꯕ ꯍꯥꯔꯠꯄꯁ ꯈꯔ ꯌꯥꯎꯔꯤꯌꯦ ꯆꯠꯈꯤꯕꯗꯨꯕꯨꯗꯤ ꯑꯩ ꯑꯗꯨꯝ ꯌꯥꯎꯖꯒꯦ ꯑꯗꯨꯒ ꯍꯜꯂꯛꯄꯒꯤꯗꯤ ꯑꯩ ꯒꯥꯔꯤ ꯌꯥꯄ ꯑꯗꯨꯝ ꯂ꯭ꯔꯅꯤꯦ
ꯎꯝ
ꯍꯥꯏ
ꯑꯗꯨ ꯆꯠꯈꯤꯕ ꯑꯗꯨꯃꯥꯏꯅ ꯆꯠꯈ꯭ꯔꯗ ꯍꯜꯂꯛꯄꯗꯤ ꯅꯣꯏ ꯒꯥꯔꯤ ꯃꯊꯪ ꯃꯊꯪꯗ ꯍꯜꯂꯛꯄ ꯉꯝꯃꯣꯏꯗꯕ ꯀꯥꯡꯕꯨꯗꯤ ꯍꯥꯞꯀꯠꯂ ꯑꯗꯨꯝ ꯍꯜꯂꯛꯄ ꯌꯥꯏ ꯀꯩꯅꯣ
ꯎꯝ ꯑꯗꯨꯃꯥꯏꯅ
ꯑꯗꯨꯣ ꯃꯤ ꯊꯧꯅꯤꯡꯉꯦꯗꯅꯕꯨ ꯋꯥꯕ ꯍꯦꯕꯗꯤ ꯑꯃꯨꯛ ꯐꯔꯛ ꯇꯥꯔꯛꯇꯅꯅꯦ
ꯑꯗꯨꯅ ꯃꯣꯏꯅ ꯂꯝꯕꯤꯗ ꯑꯂꯝꯕꯗ ꯀꯥꯎꯊꯣꯛꯔꯒ ꯉꯝꯗ꯭ꯔꯦ ꯍꯥꯏ ꯄꯣꯊꯥꯔꯒ ꯈꯤꯇꯪ ꯃꯤꯅꯤꯠ ꯇꯔꯥꯃꯔꯤ ꯃꯉꯥꯃꯨꯛ ꯄꯨꯡꯈꯥꯏꯃꯨꯛ ꯑꯣꯏꯔꯁꯨ ꯄꯣꯊꯥꯔꯒ ꯀꯩꯒ ꯆꯥꯕ ꯊꯛꯄ ꯇꯧꯔꯒ ꯑꯃꯨꯛ ꯆꯠꯄ ꯄꯊꯥ ꯄꯊ ꯆꯠ ꯁꯦꯁꯤꯅꯤꯃꯨ ꯍꯥꯏꯅ ꯠꯇ
ꯑꯗꯣ ꯆꯠꯈꯤꯕꯗꯤ ꯉꯝꯕ ꯌꯥꯏ ꯍꯜꯂꯛꯄꯒꯤ ꯀꯟꯗꯤꯁꯟꯗꯤ ꯈꯔ ꯂꯨꯅꯤ ꯅꯦꯕ ꯃꯣꯏꯒꯤ ꯉꯍꯥ ꯑꯅꯤꯅ ꯐꯕ
ꯎꯝ ꯑꯩꯈꯣꯏ ꯁꯥꯏꯀꯜꯗ ꯂꯩꯇꯅ ꯑꯩꯈꯣꯏꯗꯤ ꯑꯗꯨꯝ ꯑꯗꯨꯗ ꯅꯣꯏ ꯊꯧꯕꯗꯣ ꯒꯥꯔꯤ ꯃꯆꯥꯒꯨꯝꯕꯗ ꯑꯗꯨꯝ ꯏꯟꯅꯔꯛꯀꯦ ꯒꯥꯔꯤ ꯃꯆꯥꯁꯨ ꯅꯪ ꯅꯨꯡꯉꯥꯏꯇ꯭ꯔꯒ ꯒꯥꯔꯤ ꯑꯆꯧꯕ ꯑꯃꯗ ꯔꯛꯀꯦ ꯑꯗꯨꯝ ꯆꯠꯁꯦ ꯍꯥꯏꯕꯅꯦ ꯆ ꯈꯣꯖ ꯑꯦ ꯍꯥꯏꯌꯦ ꯃꯣꯏꯅꯔ ꯈꯩꯗ ꯍꯟꯗꯛ ꯈꯣꯡꯖꯣꯝꯗ ꯆꯠꯂꯨꯔꯕꯅꯦ ꯁꯥꯏꯐꯜꯗ
ꯎꯝ ꯑꯗꯨꯏꯁꯨ ꯈꯣꯡꯖꯣꯝꯒ ꯃꯣꯏꯔꯥꯡꯒꯗꯤ ꯃꯣꯏꯔꯥꯡꯅꯦ ꯂꯥꯞ ꯄꯨꯝꯅꯤꯕꯗꯤ
ꯎꯝ ꯍꯣꯏꯅꯤ ꯃꯣꯏꯗꯤ ꯀꯠꯅ ꯕꯤꯠ ꯂꯩꯔꯤꯑ ꯁꯥꯏꯀꯜ ꯑꯅꯧꯕ ꯑꯃꯃꯝ ꯂꯩꯅꯔꯒ ꯑꯗꯨꯗꯤ
ꯑꯗꯨ ꯃꯣꯏꯗꯤ ꯃꯖꯥ ꯊꯤꯟꯗꯣꯛꯇ ꯆꯥꯠꯂꯣ ꯗꯨꯛꯂꯥꯝ ꯆꯠꯂꯨꯏꯗꯣ
ꯁꯨꯝ ꯅꯨꯡꯇꯤꯒꯤ ꯀꯤꯂꯣꯃꯤꯇꯔꯗꯣ ꯌꯥꯝꯗ꯭ꯔꯕꯗ ꯇꯔꯥ ꯀꯨꯟ ꯇꯔꯥ ꯀꯨꯟꯗꯤ ꯊꯧꯔꯕꯅꯤꯅ ꯑꯗꯨꯝ ꯑꯣ ꯀꯩꯁꯨ ꯇꯧꯗ꯭ꯔꯦ ꯃꯣꯏꯔꯦ ꯑꯍꯥꯟꯕ ꯊꯧꯕꯗꯒꯤ ꯑꯁꯕꯗ ꯁꯤꯤꯟꯗꯣꯛꯑꯦ ꯍꯥꯏꯌꯦꯕ ꯑꯣ ꯍꯧꯖꯤꯛꯇꯤ ꯗꯣꯛꯇꯔꯤ
ꯅꯣꯏꯁꯨ ꯁꯥꯏꯀꯜ ꯌꯥꯝ ꯂꯩꯈꯤꯗꯥꯏꯅꯦ
ꯑꯗꯨꯣ ꯑ ꯇꯕꯨ ꯇꯕꯨꯗꯤ ꯌꯥꯕ ꯃꯇꯦꯛ ꯃꯌꯥ ꯀꯤꯂꯣ ꯄꯠ ꯇꯔꯥ ꯑꯃꯛ ꯐꯣꯠ ꯑꯃ ꯇꯧꯕꯒꯤꯗꯤ ꯌꯥꯕ ꯂꯝꯊꯥꯡ ꯊꯣꯔꯛꯄꯗꯗꯤ ꯑꯃꯨꯛ ꯂꯩꯒꯗ꯭ꯔꯥꯅ ꯈꯟꯕꯁꯤ ꯁꯨꯝ ꯃꯜꯂꯛꯑꯕꯅꯤ
ꯃꯣꯏꯒꯤ ꯃꯣꯏꯒꯤ ꯊꯧꯔꯤꯕꯗꯨꯗꯤ ꯆꯀꯥ ꯑꯆꯧꯕꯤꯗ꯭ꯔꯥ
ꯆꯀꯥ ꯌꯥꯝ ꯆꯥꯎꯗꯦ ꯃꯔꯛꯅꯤ ꯌꯥꯝ ꯆꯈꯥ ꯃꯆꯥꯁꯤ ꯀꯩꯅꯣ ꯇꯧꯕ ꯊꯥꯡ ꯌꯥꯝ ꯁꯥꯡꯅ ꯊꯧꯔꯛꯑꯒꯗꯤ ꯄꯤꯛꯇꯛ ꯇꯧꯗꯅ ꯅꯨꯡꯉꯥꯏ ꯍꯥꯏꯌꯦ ꯄꯤꯛꯄꯅ ꯑꯗꯨꯅ
ꯑꯗꯣ ꯀꯦ ꯍꯥꯞꯆꯤꯟ ꯊꯣꯛꯂꯛꯑꯒꯦ
ꯑꯦ ꯍꯥꯐꯨꯠ ꯊꯣꯡꯉꯒ ꯁꯤꯅ ꯁꯤꯟꯅ ꯊꯧꯔꯒ
ꯑꯥꯎ ꯑꯃꯨꯛ ꯑꯃꯨꯛ ꯁꯤꯅ ꯁꯤꯅ ꯊꯣꯛꯅꯔꯤ ꯑꯗꯨꯗꯤ ꯃꯣꯏꯔꯥꯡ ꯅꯝꯕꯣꯣꯟ ꯌꯉꯃ
ꯑꯥꯎ ꯃꯤ ꯑꯅꯤ ꯊꯧꯔꯛꯄꯗꯗꯤ
ꯑ ꯍꯨꯃꯥꯡ ꯈꯥ
ꯎꯝ ꯍꯒꯪꯅꯦ ꯑꯗꯨꯉꯥꯏꯅꯦ ꯑꯗꯨꯒꯤ ꯅꯨꯡꯉꯥꯏꯇꯧ ꯃꯥꯟꯕ ꯋꯥꯈꯜꯗꯗꯤ ꯑꯗꯨꯒ ꯁꯠꯇꯖꯅꯤꯗꯨꯗꯤ ꯇꯥꯡꯈ꯭ꯔꯕ ꯀꯩꯅꯣꯅꯦꯕ ꯑꯩꯈꯣꯏꯅ ꯑꯃꯨꯛ ꯊꯨꯎ ꯅꯥꯕꯅꯤꯅ ꯎ ꯕ ꯁꯥꯡ ꯇꯧ ꯁꯣꯛ ꯉꯝꯃꯔꯣꯏꯕ ꯎ ꯎꯝ ꯑꯗꯨꯣ ꯐꯤꯁ ꯇ ꯎꯗ꯭ꯔꯤꯗꯇꯥꯦ ꯊꯦꯡꯨ ꯌꯥ ꯇ
ꯆꯠꯂꯣ ꯆꯠꯂꯣ ꯑꯩꯈꯣꯏꯁꯨ ꯁꯟꯗꯦ ꯅꯨꯃꯤꯠꯇꯣ ꯑꯉꯥꯡꯈꯩꯗꯣ ꯄꯥꯎ ꯍꯥꯏꯈ꯭ꯔꯣ ꯁꯨꯃꯥꯏ ꯁꯨꯃꯥꯏꯅ ꯑꯌꯨꯛꯀꯤ ꯄꯨꯡ ꯃꯥꯄꯟ ꯃꯥꯄꯜ ꯈꯥꯏꯗꯔꯦ ꯊꯣꯛꯁꯦ ꯍꯥꯏꯅꯕꯅꯦ ꯑꯗꯣ ꯆꯥꯛ ꯏꯁꯤꯡꯗꯨꯗꯤ ꯇꯤꯐꯤꯟꯗ ꯄꯦꯛ ꯇꯧꯔꯒ ꯄꯨꯅꯁꯦ ꯍꯥꯏꯕꯅꯦ
ꯎꯝ ꯑꯗꯨꯒ ꯇꯥꯛꯑꯦ ꯦ ꯁ ꯇ ꯆꯥꯛꯀ
ꯑꯧ ꯑꯗꯨꯒ ꯑꯉꯥꯡꯈꯩꯗꯨ ꯄꯨꯔꯒ ꯃꯐꯝ ꯑꯃꯗ ꯃꯐꯝ ꯆꯥꯕ ꯑꯃꯝꯗ ꯆꯥꯁꯦꯅ ꯍꯥꯏꯅꯕꯅꯦꯕ ꯑꯉꯥꯡꯕꯨ ꯌꯥꯝꯗꯣꯔꯤ ꯑꯉꯥꯡ ꯇꯔꯥ ꯀꯨꯟꯃꯨꯛ ꯁꯨꯕ ꯀꯩꯅꯝ ꯇꯧꯗꯣꯏ
ꯏꯟꯍꯥꯡꯗꯤ ꯉꯥꯃꯛꯇꯤ ꯇꯉꯥꯏꯐꯗꯅ ꯑꯣꯔꯦꯟꯖ ꯌꯦꯔꯤ ꯌꯥ ꯆꯔ
ꯑꯦ ꯑꯗꯨꯗꯤ ꯒꯥꯔꯤꯗ ꯊꯝꯅꯕ ꯆꯪꯗꯧꯅꯤꯅ ꯀꯪꯂꯥ ꯃꯅꯨꯡ ꯆꯥꯗꯧ ꯅꯠꯇꯦ ꯍꯥꯏꯐꯦꯠ ꯆꯪꯉꯝꯃ ꯊꯣꯛꯂꯛꯄꯩ ꯋꯥꯅꯤꯗꯣ ꯑꯇꯩꯗꯤ ꯀꯩꯅꯣ ꯇꯧꯔꯒ ꯈꯨꯔꯨꯝꯝꯕ ꯂꯣꯏꯔꯕ ꯃꯇꯨꯡꯗ ꯍꯣꯏ ꯌꯦꯟꯒꯨꯝꯕꯗꯣ ꯅꯨꯡꯉꯥꯏꯇꯦ ꯍꯥꯏꯔꯁꯨ ꯉꯥꯒꯨꯝꯕ ꯀꯩꯁꯨ ꯀꯥꯏꯔꯝꯃꯣꯏꯅꯤ
ꯎꯝ ꯁꯨꯝ ꯀꯥꯏꯗꯦꯗꯥꯟꯗ ꯁ
ꯍꯣꯏ ꯐꯔꯦ ꯐꯔꯦ ꯊꯝꯃꯒꯦ
ꯍ ꯍꯣ ꯍꯣ ꯎꯝ ꯎꯝ ꯇꯥꯏ